ꯑꯣ
ꯇꯥꯕ꯭ꯔꫭ
ꯇꯥꯏꯌꯦ ꯀꯗꯥꯎꯕ꯭ꯔꯥ ꯅꯪ
ꯍꯤꯗꯥꯛ ꯆꯥꯒꯦ ꯇꯧꯔꯝꯃꯤꯗ
ꯀꯔꯤ ꯍꯤꯗꯥꯛꯅꯣ ꯑꯩ ꯃꯊꯥ ꯌꯥꯝ ꯁꯥꯏꯑꯦ ꯀꯣꯛ ꯌꯥꯝ ꯆꯤꯛꯑꯦ
ꯎꯝ
ꯀꯔꯤ ꯍꯤꯗꯥꯛꯅꯣ ꯅꯪ ꯀꯩ ꯅꯥꯔꯒꯦ
ꯑꯩꯁꯦ ꯍꯟꯗꯛ ꯃꯔꯛꯁꯦ ꯌꯥꯗ꯭ꯔꯦꯅꯦ
ꯋꯥꯔꯤ ꯌꯥꯝ ꯁꯥꯕꯒꯤ ꯅꯥꯕ ꯃꯥꯜꯂꯦꯗ ꯅꯪꯒꯤꯗꯣ
ꯈꯪꯗꯦ ꯅꯨꯡꯁꯤ ꯂꯩꯅꯥꯔ ꯀꯔꯤ ꯀꯔꯤ ꯂꯩꯅꯥꯔ ꯀꫭꯜ ꯇꯧꯕꯩꯔ ꯈꯪꯗꯦ
ꯌꯥꯗꯦ
ꯅꯪ ꯑꯗꯨꯃꯥꯏ ꯍꯥꯏꯒꯅꯣꯅꯦ
ꯅꯪꯁꯨ ꯀꯔꯤ ꯑꯣꯟꯊꯣꯛꯄꯅꯤꯗꯀꯣ ꯑꯣꯖꯥ ꯆꯥꯛ ꯆꯥꯔꯕꯣ ꯀꯥꯏꯗ ꯊꯕꯛ ꯆꯤꯟꯒꯦꯔꯣ ꯑꯁ ꯅꯪꯗꯤ ꯆꯥꯔꯝꯃꯔꯣꯏꯅꯦ ꯍꯤꯟꯖꯥꯡ ꯑꯍꯥꯎꯕ ꯆꯥꯔꯣ ꯍꯌꯦꯡꯗꯤ
ꯍꯌꯦꯡꯗꯤ ꯈꯪꯗꯦ ꯆꯥꯁꯤꯔꯥ
ꯍꯦ ꯆꯥꯕ ꯌꯥꯔꯦꯍꯦ ꯀꯔꯤꯅꯣ ꯌꯥꯝꯅ ꯍꯩꯄꯁꯌꯦ ꯌꯦꯡꯅꯤꯡꯗꯦ
ꯅꯪꯗꯤ ꯍꯩꯄꯥꯁꯗ꯭ꯔꯣ
ꯑꯩꯗꯤ ꯁꯥꯗꯦꯅꯦ ꯑꯩ ꯄꯥ ꯁꯥꯅꯤ ꯃꯇꯝ ꯂꯩꯗꯦꯅ
ꯎꯝ
ꯊꯦꯡꯅ ꯇꯨꯝꯃꯤꯀꯣ ꯅꯣꯏꯗꯤ
ꯀꯔꯤ ꯊꯦꯡꯅ ꯉꯔꯥꯡ ꯈꯪꯕ꯭ꯔꯥ ꯕꯣꯜ ꯌꯦꯡꯕ ꯁꯥꯔꯒ ꯍꯧꯖꯤꯛ ꯁꯤꯒꯗꯧꯔꯕꯅꯦ ꯍꯧꯖꯤꯛ ꯑꯩꯅ ꯂꯩꯔꯤꯁꯦ ꯃꯤꯠ ꯐꯥꯎ ꯄꯥꯡꯕ ꯉꯝꯕ ꯅꯠꯇꯦꯀꯣ
ꯑꯩꯐꯥꯎ ꯇꯨꯃꯅꯤꯡ ꯑꯩꯁꯨ ꯇꯨꯅꯤꯡꯕ ꯍꯧꯔꯦꯗ
ꯑꯩ ꯉꯔꯥꯡꯗꯣ ꯕꯣꯜ ꯌꯦꯡꯉꯦꯕ ꯍꯩꯄꯥ ꯁꯥꯔꯒ ꯈꯪꯕ꯭ꯔꯥ
ꯎꯝ
ꯄꯨꯡ ꯑꯃꯗ ꯇꯨꯝꯃꯦ ꯑꯗꯨꯒ ꯑꯃꯨꯛ ꯄꯨꯡ ꯑꯍꯨꯝ ꯃꯈꯥꯏꯗ ꯍꯧꯒꯠꯂꯦ
ꯎꯝ
ꯑꯗꯨꯗꯤ ꯐꯖꯔꯦ ꯍꯧꯖꯤꯛ ꯑꯩꯒꯤ ꯃꯤꯠꯇꯤ ꯅꯨꯡꯊꯤꯟꯗꯁꯨ ꯇꯨꯝꯕ ꯐꯪꯗꯕ ꯊꯕꯛ ꯆꯠꯄꯒꯤ
ꯎꯝ ꯅꯪꯗꯤ ꯀꯅꯥꯅ ꯇꯨꯝꯒꯅꯣ ꯍꯥꯏꯕ ꯅꯉꯣꯟꯗ
ꯉꯁꯤꯁꯨ ꯂꯩꯕ꯭ꯔꯥ
ꯂꯩꯌꯦ ꯍꯥꯏꯕꯅꯦ
ꯑꯁ ꯌꯦꯡꯕ ꯉꯝꯗꯦ ꯑꯩꯈꯣꯏ ꯇꯨꯝꯅꯤꯡꯕ ꯃꯇꯝꯗ ꯇꯨꯝꯗ꯭ꯔꯗꯤ ꯑꯁ ꯌꯥꯔꯣꯏꯕ
ꯅꯪꯗꯤ ꯇꯨꯝꯃꯗꯣꯏꯔꯣ
ꯎꯝ ꯍꯥꯏꯗꯤ ꯑꯩꯁꯨ ꯄꯨꯡ ꯕꯥꯔꯣ ꯑꯗꯨꯋꯥꯏꯗ ꯑꯗꯨꯝ ꯅꯨꯡꯇꯤꯒꯤ ꯇꯣꯅꯤ ꯊꯦꯡꯅ ꯇꯨꯃꯕꯅꯤꯅ ꯌꯥꯗ꯭ꯔꯦ
ꯎꯝ ꯃꯊꯥ ꯁꯥꯏꯗ
ꯀꯔꯤ ꯌꯥꯗꯕ ꯌꯥꯋꯣ
ꯑꯩ ꯍꯟꯗꯛ ꯃꯔꯛꯁꯦ ꯅꯨꯡꯊꯤꯜꯒꯤ ꯄꯨꯡ ꯑꯍꯨꯝꯗꯔꯥ ꯑꯗꯨꯒꯨꯝꯕꯗ ꯅꯨꯡꯇꯤꯒꯤ ꯑꯗꯨꯝ ꯇꯨꯝꯃꯦꯕ ꯑꯗꯨꯒ ꯅꯨꯡꯗꯥꯡꯒꯤ ꯈꯔ ꯊꯥꯛꯄ
ꯑꯣ ꯅꯪ ꯀꯩꯅꯣꯗ ꯎꯝ ꯀꯔꯤꯕ ꯍꯧꯖꯤꯛꯀꯥꯟ ꯅꯨꯡꯊꯤꯟ ꯇꯨꯝꯕ ꯅꯠꯇ꯭ꯔꯣ ꯅꯨꯡꯗꯥꯡ ꯇꯨꯝꯗꯅꯤꯉꯥꯏ
ꯑꯥꯎ
ꯐꯩꯅꯦ
ꯎꯝ ꯑꯗꯨ ꯑꯣꯏꯁꯨ ꯄꯨꯡ ꯃꯔꯣ ꯑꯗꯨ ꯄꯨꯡ ꯇꯔꯥꯃ ꯇꯔꯥꯃꯊꯣꯏ ꯑꯗꯨꯝ ꯇꯥꯔꯗꯤ ꯇꯨꯝꯗꯤ ꯇꯨꯝꯅꯤꯡꯏꯗ
ꯐꯔꯦꯗ ꯀꯅꯥꯅ ꯈꯥꯡꯕ ꯉꯝꯗꯣꯏꯅꯣ
ꯅꯨꯡꯗꯥꯡꯗ ꯇꯨꯝꯕꯅ ꯍꯦꯟꯅ ꯐꯕꯅꯤ
ꯐꯩꯌꯦꯦ ꯐꯩꯌꯦ ꯑꯩꯗꯤ ꯋꯥꯑꯦ ꯑꯁ ꯑꯩꯗꯤ ꯉꯔꯥꯡ ꯈꯛꯇꯅꯦꯕꯀꯣ ꯍꯥꯏꯗꯤ ꯎꯝ ꯍꯧꯒꯠꯂꯒ ꯕꯣꯜ ꯌꯦꯡꯕꯗꯣ
ꯉꯁꯤꯁꯨ ꯑꯗꯨꯅ ꯇꯧꯑꫭ
ꯍꯥꯥ
ꯉꯁꯤꯁꯨ ꯑꯗꯨꯝ ꯇꯧꯅꯦ ꯌꯦꯡꯉꯨꯅꯦ ꯏꯕꯨ ꯄꯨꯡ ꯑꯍꯨꯝ ꯃꯉꯥ ꯀꯥꯏꯗ ꯑꯗꯨꯝ ꯂꯩꯔꯝꯒꯅꯤ
ꯄꯨꯡ ꯑꯅꯤ ꯃꯈꯥꯏꯗ ꯂꯩꯌꯦꯡ ꯉꯁꯤ
ꯑꯣ ꯑꯗꯨ ꯌꯦꯡꯉꯣ
ꯑꯗꯨꯗꯣ ꯀꯔꯤꯅꯣꯅꯦ ꯍꯥꯏꯕꯅꯦ
ꯑ ꯐ꯭ꯔꯥꯟꯁ ꯅꯠꯇꯦꯗ ꯈꯪꯗꯦꯅꯦ ꯉꯁꯤꯁꯦ ꯀꯅꯥ ꯀꯅꯥꯔꯀꯣ
ꯄꯨꯡ ꯑꯍꯨꯝ ꯃꯈꯥꯏꯗꯗꯤ ꯂꯩꯕꯅꯦꯕꯀꯣ
ꯑꯗꯨ ꯑꯗꯨ ꯅꯪꯗꯤ ꯕꯣꯜꯁꯨ ꯌꯦꯡꯕ ꯅꯪꯉꯝꯃꯔꯣꯏ
ꯑꯁ ꯃꯅꯝꯗꯣ ꯁꯟꯖꯨ ꯁꯪꯕ ꯈꯪꯗꯦ
ꯑ ꯄꯨꯡ ꯑꯅꯤ ꯃꯈꯥꯏꯗꯅꯦ ꯐ꯭ꯔꯥꯟꯁꯀ ꯄꯔꯥꯒꯣꯟ ꯍꯥꯏꯕ꯭ꯔꯣ ꯄꯔꯥꯒꯣꯏ ꯍꯥꯏꯕ꯭ꯔꯣ
ꯑꯗꯨꯝ ꯅꯨꯡꯇꯤꯒꯤ ꯌꯦꯡꯉꯣꯗꯅ
ꯏꯁꯁ ꯀꯅꯥꯅꯣ ꯊꯕꯛ ꯆꯠꯄ ꯑꯩ ꯁꯤꯌꯨ ꯍꯥꯏꯕ꯭ꯔꯣ
ꯅꯁꯥꯗꯣ ꯈ꯭ꯔ ꯀꯪꯅꯤꯡꯉꯥꯏ ꯍꯥꯏꯕꯅꯤꯅꯦ
ꯌꯥꯔꯦ ꯍꯟꯗꯛ ꯑꯩ ꯀꯪꯈ꯭ꯔꯦ ꯑꯩꯒꯤ ꯃꯥꯏ ꯂꯣꯏ ꯆꯞꯈ꯭ꯔꯦ ꯁꯤꯒꯗꯧꯔꯦ ꯑꯩ
ꯃꯥꯏ ꯂꯣꯏꯅ ꯆꯠꯈ꯭ꯔꯦ ꯀꯗꯥꯏꯗ
ꯅꯣꯏꯕ ꯂꯩꯕꯗꯣ ꯂꯣꯏꯅ
ꯑꯣ ꯑꯣ ꯑꯗꯨ ꯐꯩꯅꯦ ꯑꯗꯣ ꯍꯞꯇꯥ ꯍꯞꯇꯥ ꯑꯃꯒꯤ ꯍꯞꯇꯥ ꯑꯃꯒꯤꯔ ꯑꯗꯨꯝ ꯇꯨꯝꯗꯕꯤꯗ ꯑꯗꯨ ꯈꯔ ꯈꯔꯗꯤ ꯇꯨꯝꯃꯨꯕ ꯌꯥꯝ ꯇꯧꯗꯕꯤꯗ ꯑꯗꯨꯝ ꯕꯣꯜ ꯅꯨꯡꯇꯤ ꯌꯦꯡꯕ ꯅꯆꯥꯥꯗꯣ ꯌꯥꯝ ꯈꯪꯂꯛꯀꯅꯤ
ꯑꯁ ꯉꯝꯃꯣꯏꯗ ꯑꯩ ꯊꯕꯛ ꯁꯨꯕꯅꯤꯅ ꯋꯥꯏꯅꯦ ꯊꯕꯛ ꯆꯠꯇ꯭ꯔꯗꯤ ꯗꯤꯀꯣ ꯑꯗꯨꯝ ꯕꯣꯜꯗꯣ ꯅꯨꯡꯇꯤꯒꯤ ꯌꯦꯡꯕ ꯌꯥꯏ ꯑꯗꯣ ꯊꯕꯛ ꯆꯠꯄꯅꯤꯅ ꯑꯩꯗꯣ ꯉꯝꯗꯦ
ꯅꯣꯏꯗꯤ ꯌꯨꯝꯗ ꯗꯨꯝ ꯂꯩꯒꯗꯕꯅꯤꯅ
ꯌꯨꯝꯗ ꯑꯗꯨꯝ ꯂꯩꯔꯁꯨ ꯋꯥꯏꯅꯦ
ꯑꯍ ꯋꯥꯗꯕꯅꯦ ꯄꯁꯥꯏꯅ
ꯎꯝ ꯑꯩꯒꯤꯗꯤ ꯋꯥꯏꯗ ꯌꯨꯝꯗ ꯂꯩꯕ ꯍꯦꯟꯅ ꯋꯥꯂꯦ
ꯅꯣꯏꯗꯤ ꯅꯨꯃꯤꯠ ꯆꯨꯞꯄ ꯂꯩꯔꯒ ꯋꯥꯔꯤ ꯁꯥꯟꯅꯕ ꯌꯥꯔꯦꯅꯦ
ꯑꯁ ꯑꯗꯨꯒꯨꯝꯕꯗꯣ ꯉꯝꯗ꯭ꯔꯦ ꯍꯧꯖꯤꯛ ꯑꯗꯨꯝꯕ
ꯎ ꯅꯪꯒꯤꯗꯤ ꯂꯣꯏꯔꯕꯣ ꯂꯣꯏꯅ ꯑꯩꯈꯣꯏꯅ ꯇꯧꯔꯛꯅꯤꯉꯥꯏ ꯉꯥꯛꯇ ꯂꯩꯕ꯭ꯔꯣ
ꯑꯥ ꯂꯩꯔꯤꯗ
ꯑꯣ ꯑꯩꯗꯤ ꯉꯁꯤ ꯂꯣꯏꯁꯜꯂꯛ
ꯅꯪꯒꯤ ꯅꯨꯄꯤ ꯃꯌꯥꯝꯗꯨꯗꯤ ꯀꯗꯥꯏ ꯆꯠꯈ꯭ꯔꯦ
ꯑꯩꯒꯤ ꯅꯨꯄꯤ ꯃꯌꯥꯝꯗꯣ ꯂꯣꯏ ꯆꯦꯟꯈ꯭ꯔꯦ
ꯎ ꯅꯨꯡꯉꯥꯏꯇꯗ
ꯑꯩꯅ ꯅꯁꯛꯇꯣ ꯌꯦꯡꯅꯤꯡꯗ꯭ꯔꯦ ꯆꯠꯈ꯭ꯔꯣ ꯆꯠꯂꯣ ꯍꯥꯏꯕꯗꯒꯤ ꯑꯗꯨꯝ ꯆꯠꯈ꯭ꯔꯦ
ꯑꯦꯁ ꯑꯦꯁ ꯑꯦꯁꯦ ꯌꯥꯝ ꯃꯥꯟꯅꯒ ꯍꯥꯏꯌꯦ
ꯎꯝ
ꯑꯗꯣ ꯑꯩꯈꯣꯏ ꯈꯨꯟꯒꯤ ꯂꯩꯁꯥꯕꯤ ꯃꯌꯥꯝꯗꯨꯗꯤ ꯃꯣꯏꯗꯤ ꯎꯗꯦꯅ ꯂꯩꯁꯥꯕꯤ ꯃꯆꯥ ꯃꯆꯥꯁꯤꯡꯗꯣ
ꯑꯩ ꯌꯥꯎꯔꯝꯕ-ꯌꯥꯎꯕꯅꯦ
ꯑꯗꯨ ꯌꯥꯎꯔꯁꯨ ꯃꯣꯏꯗꯤ ꯑꯃꯐꯥꯎ ꯀꯩꯅꯣ ꯊꯥꯒꯠꯄ ꯎꯗꯦꯅꯦ
ꯃꯣꯏꯗꯤ ꯀꯔꯣ ꯈꯪꯗꯦ ꯐꯪꯗꯕꯩꯔꯣ ꯐꯪꯗꯤ ꯐꯪꯉꯝꯒꯅꯤ ꯑꯗꯨ ꯑꯣꯏꯔꯁꯨ ꯑꯍꯟ ꯉꯥꯛꯇꯅꯤꯗꯅ ꯑꯩꯈꯣꯏ ꯑ ꯌꯥꯎꯕꯗꯣ ꯑꯗꯨꯒꯤ
ꯈꯔ ꯀꯤꯕ ꯈꯔ ꯀꯤꯈꯤꯕ ꯃꯥꯜꯂꯦꯕ
ꯃꯣꯏꯗꯤ ꯋꯥ ꯉꯥꯡꯕꯁꯨ ꯍꯩꯕ꯭ꯔꯥ ꯍꯩꯇꯕ꯭ꯔꯥ ꯈꯪꯅꯤꯡꯉꯦꯅꯦ ꯑꯩꯅ ꯑꯩ ꯋꯥꯔꯤ ꯁꯥꯟꯅꯁꯦ ꯍꯥꯏꯔꯒ ꯌꯥꯗꯕ
ꯉꯁꯥꯏ ꯉꯁꯥꯏ ꯁꯟꯅꯔꯝꯃꯦ ꯅꯣꯛꯄꯒꯥꯟ ꯅꯣꯛꯄ ꯑꯩꯉꯣꯟꯗꯒꯤ ꯍꯦꯜꯂꯤꯅꯦ
ꯑ ꯕꯦꯔꯥꯅꯤꯗ
ꯎꯝ
ꯑꯁ ꯉꯣ ꯁꯤ ꯈꯪꯕ꯭ꯔꯥ ꯑꯩꯒꯤ ꯌꯥꯝ ꯃꯥꯡꯈ꯭ꯔꯦ ꯌꯥꯝ ꯁꯥꯎꯅꯤꯡꯉꯦ ꯅꯨꯄꯥ ꯑꯃꯐꯥꯎ ꯇꯧꯕꯅꯦꯕ
ꯑ
ꯑꯗꯣ ꯑꯗꯨꯝ ꯃꯥꯡꯉꯒ ꯂꯩꯕ
ꯑꯃꯨꯛ ꯂꯧꯕ ꯌꯥꯗ꯭ꯔꯣ
ꯂꯧꯕꯗꯣ ꯌꯥꯗ꯭ꯔꯦ ꯍꯟꯖꯤꯟ ꯍꯟꯖꯤꯟ ꯇ꯭ꯔꯥꯏ ꯇꯧꯋꯦꯅ ꯑꯗꯨ ꯂꯧꯕꯗꯨ ꯌꯥꯗꯕꯩ ꯑꯗꯨꯝ ꯑꯩꯗꯣ ꯎꯄꯥꯏ ꯂꯩꯇꯕꯩ ꯑꯗꯨꯝ ꯄꯤꯊꯣꯛꯈ꯭ꯔꯦ
ꯑꯩꯒꯤꯁꯨ ꯑꯗꯨꯝ ꯇꯧꯕꯅꯤꯅꯦ ꯑꯩ ꯅꯍꯥꯟ ꯍꯥꯟꯅ ꯅꯉꯣꯟꯗ ꯍꯪꯂꯛꯄꯗꯣ ꯌꯥꯗꯦꯅꯦ ꯑꯗꯨꯝ ꯃꯥꯡꯉꯦ
ꯃꯊꯪꯗꯗꯤ ꯌꯥꯔꯕꯣ
ꯑ ꯑꯥꯎ ꯃꯊꯪꯗꯗꯤ ꯈꯔ ꯑꯃꯗꯤ ꯌꯥꯏ ꯗꯕꯜ ꯑꯅꯤ ꯑꯅꯤ ꯃꯥꯡꯉꯦꯅꯦ ꯑꯩꯉꯣꯟꯗꯗꯤ ꯑꯃ ꯁꯦꯝꯅꯤꯉꯥꯏ ꯇꯧꯗꯒꯤ ꯑꯅꯤ ꯆꯠꯈ꯭ꯔꯦ
ꯑꯩꯁꯨ ꯇꯧꯕꯅꯦ ꯑꯃ ꯁꯦꯝꯅꯤꯡꯉꯥꯏ ꯇꯧꯕꯗꯩꯀꯣ
ꯎꯝ ꯃꯤ ꯆꯠꯊꯈꯤꯕ ꯑꯁ ꯌꯥ ꯁꯥꯎꯅꯤꯪꯕꯅꯥ ꯁꯥꯑꯣꯅꯤꯪꯕꯅꯥ
ꯁꯥꯎꯅꯤꯡꯉꯁꯨ ꯎꯄꯥꯏ ꯂꯩꯇꯦ
ꯎꯝ ꯀꯩ ꯍꯦꯟꯖꯥꯡ ꯆꯥꯔꯒꯦ
ꯑꯩꯈꯣꯏꯗꯤ ꯉꯁꯤꯁꯦ ꯀꯔꯤꯕ ꯍꯋꯥꯏ ꯃꯅꯥꯗꯣ ꯈꯪꯕ꯭ꯔꯥ
ꯑꯝ
ꯍꯋꯥꯏ ꯃꯅꯥ ꯆꯝꯐꯨꯠꯀ ꯃꯔꯣꯛ ꯃꯦꯠꯄ ꯑꯃꯒ ꯎꯝ ꯌꯦꯔꯨꯝ ꯇꯥꯎꯕ
ꯑꯣ ꯑꯣ ꯌꯦꯔꯨꯝꯐꯥꯎ ꯇꯧꯅꯕ꯭ꯔꯣ
ꯇꯥꯕ꯭ꯔꯣ
ꯑꯈꯣꯏꯔꯣ ꯑꯥꯎ ꯇꯥꯏ ꯑꯩꯈꯣꯏꯗꯤ ꯋꯥꯏꯔꯦꯝ ꯃꯅꯥ ꯉꯇ ꯊꯣꯡꯕꯤꯛ ꯑꯩꯈꯣꯏꯗꯗꯤ ꯑꯁ
ꯀꯔꯤꯅꯣ ꯃꯔꯣꯛ ꯃꯦꯠꯇ꯭ꯔꯣ
ꯑꯔꯎ ꯃꯣꯔꯣꯛꯁꯨ ꯃꯦꯠꯂꯦ ꯃꯣꯔꯣꯛ ꯃꯦꯠꯄ ꯑꯝꯒ ꯍꯥꯎꯇꯅꯦ ꯅꯨꯪꯇꯤꯒꯤ ꯆꯥꯃꯟꯕꯩꯔꯥ
ꯌꯥꯔꯦ ꯍꯌꯦꯡꯗꯤ ꯏꯟꯖꯥꯡ ꯑꯍꯥꯎꯕ ꯆꯥꯔꯣ ꯅꯕꯥꯅꯤꯗꯣ ꯌꯥꯔꯦ ꯍꯦꯟꯃꯟꯈ꯭ꯔꯦ
ꯍꯥꯌꯦꯡꯗꯤ ꯍꯨꯏ ꯑꯣꯏꯅꯥ ꯆꯥ
ꯏꯟꯖꯥꯡ ꯍꯥꯎꯕ ꯆꯥꯎꯕꯣ ꯍꯌꯦꯡ ꯌꯦꯟꯖꯥꯡ ꯍꯥꯡꯉꯛꯄꯗ ꯍꯥꯎꯇꯦ ꯍꯥꯏꯔꯗꯤ ꯅꯪ ꯅꯨꯡꯉꯥꯏꯔꯣꯏꯍꯦ
ꯅꯨꯡꯉꯥꯏꯒꯗ꯭ꯔꯥ ꯅꯨꯡꯉꯥꯏꯒꯗ꯭ꯔꯥ ꯆꯤꯟꯊꯤꯔꯗꯤ ꯌꯥꯔꯦ
ꯑꯦ ꯑꯗꯤ ꯆꯤꯟꯊꯤꯕꯗꯤ
ꯍꯟꯗꯪꯕ꯭ꯔꯥ ꯑꯩ ꯆꯠꯊꯣꯛꯄ ꯆꯠꯊꯣꯛꯄ ꯁꯪꯗꯦꯕ
ꯏꯁꯁ ꯉꯥꯏꯍꯥꯛꯇꯪ ꯀꯨꯝꯊꯣꯔ ꯀꯨꯝꯕꯗꯨꯕꯨ
ꯑꯩꯉꯣꯟꯗ ꯌꯥꯎꯗꯕ ꯃꯐꯝ ꯃꯐꯝ ꯑꯃꯗ ꯂꯩꯕ ꯑꯗꯨ ꯂꯧꯕ ꯆꯠꯅꯤꯡꯉꯥꯏꯗꯣ ꯂꯩꯇꯕ ꯒꯥꯔꯤ
ꯑ ꯂꯧꯊꯣꯛꯅꯤꯡꯉꯥꯏꯗꯣ ꯑꯗꯨ ꯒꯥꯔꯤꯁꯨ ꯂꯩꯗꯕ꯭ꯔꯥ ꯆꯥꯅꯤꯡꯉꯥꯏꯕ ꯑꯗꯨ
ꯈꯣꯡꯅꯁꯨ ꯆꯠꯄ ꯌꯥꯗꯦꯗꯣ ꯍꯧꯖꯤꯛꯀꯥꯟꯗꯤ
ꯑ ꯍꯟꯗꯛ ꯃꯔꯛꯇꯤ ꯌꯥꯗ꯭ꯔꯦ ꯀꯤꯕꯤ꯭ꯔꯣ
ꯚꯦꯔꯥꯠ ꯇꯥꯏꯌꯦꯅꯦ ꯃꯐꯝꯁꯦ ꯑꯗꯨ ꯀꯔꯤꯔ ꯑꯈꯣꯏ ꯒ꯭ꯔꯨ ꯑꯈꯣꯏ ꯒ꯭ꯔꯨꯞ ꯇ ꯌꯥꯎꯕ ꯕꯣꯁꯇꯣ
ꯎꯝ
ꯑꯗꯨꯁꯨ ꯍꯥꯏ ꯄ ꯌꯥꯝ ꯁꯥꯏꯅꯦ
ꯑꯁ ꯃꯥꯗꯤ ꯀꯩꯅꯣ ꯑꯃꯨꯛ ꯚꯛ ꯇꯧꯔꯛꯄ ꯌꯥꯅꯤ ꯌꯥꯅꯤ ꯃꯊꯪ ꯀꯣꯜ ꯑꯁ ꯑꯩ ꯀꯩꯅꯣ ꯑꯁ ꯑꯩ ꯇꯥꯕ ꯉꯝꯗ꯭ꯔꯦꯗ
ꯑꯗꯨꯅ ꯑꯩꯗꯤ ꯑꯩꯗꯤ ꯊꯥꯖꯗꯦꯕ ꯃꯆꯤꯟ ꯊꯤꯕ ꯃꯥꯜꯂꯦꯕ ꯂꯣꯏꯐꯥꯎ ꯂꯣꯏꯗ꯭ꯔꯤꯉꯩꯗ ꯃꯊꯪ ꯑꯃꯨꯛ ꯃꯊꯪ ꯑꯃꯨꯛ ꯇꯧꯔ ꯂꯩꯕꯗ ꯑꯗꯨꯅꯦ ꯏꯁ ꯃꯁꯛꯁꯤꯒ ꯌꯥꯝ ꯐꯨꯅꯤꯡꯗ꯭ꯔꯣ
ꯃꯥꯒꯤ ꯗꯤꯄꯤꯗꯨꯁꯨ ꯃꯥ ꯅꯠꯇꯕꯅꯤꯅꯦ ꯌꯥ ꯏꯅꯦ ꯏꯅꯦꯅꯤ
ꯑꯗꯨ ꯏꯅꯦꯅꯦ ꯅꯨꯄꯤ ꯃꯌꯥꯝꯁꯨ ꯌꯥꯔꯒ ꯂꯩꯕꯗꯣ
ꯏꯗꯤ ꯏꯗꯅꯦ ꯃꯁꯥꯒꯁꯨꯅꯠꯇ
ꯏꯁ ꯑꯩꯗꯤ ꯃꯁꯛꯅꯦꯒ ꯈꯜꯂꯨꯕꯅꯦ ꯈꯪꯕ꯭ꯔꯥ ꯏꯁ
ꯎꯝ ꯀꯥꯏꯗꯒꯤ ꯃꯁꯥ ꯑꯗꯨꯝ ꯃꯥꯏ ꯐꯖꯔꯦ ꯑꯗꯨꯝꯗꯤ ꯎꯝ
ꯌꯥꯝ ꯅꯩꯔꯦꯅꯦ ꯃꯥꯗꯤ
ꯏꯗꯤꯠꯅ ꯍꯤꯡꯕꯅꯤ ꯃꯣꯏꯗꯤ
ꯎꯝ ꯇꯧꯔꯝꯒꯅꯤꯌꯦ
ꯑꯩꯁꯨ ꯏꯗꯤꯠ ꯇꯧꯕꯅꯤꯗ ꯇꯧꯕꯕꯨꯗꯤ ꯑꯩꯗꯤ ꯉꯁꯥꯏ ꯑ ꯎꯝ ꯃꯥꯒꯤꯗꯤ ꯍꯦꯟꯃꯟꯗ꯭ꯔꯣ
ꯃꯥꯏꯗꯤ ꯍꯦꯟꯗꯤ ꯍꯦꯟꯃꯟꯕꯅꯦꯕ ꯑꯩꯅ ꯌꯦꯡꯕꯗ ꯎꯕꯅꯦꯕ ꯑꯩꯅꯁꯨ
ꯃꯤ ꯃꯌꯥꯝ ꯍꯪꯂꯛꯑꯦꯕ ꯑꯩꯉꯣꯟꯗ ꯀꯅꯥꯔꯣꯛ ꯀꯅꯥꯣ ꯀꯅꯥ ꯀ ꯀꯅꯥꯔꯣ ꯀꯅꯥꯔꯣ ꯑꯩꯉꯣꯟꯗ ꯍꯪꯉꯛꯏꯕꯈꯣꯏ ꯄꯥꯅꯤ ꯑꯗꯨꯝ ꯍꯥꯏꯅꯤꯕ ꯃꯥꯗꯤ ꯌꯥꯝ ꯐꯥꯎꯔꯤꯅꯦ ꯌꯥꯝ ꯑꯩ ꯄ ꯆꯥꯏ ꯍꯥꯏꯅꯤ ꯃꯤ ꯈꯔꯗꯤ ꯌꯦꯡꯅꯤꯡꯕ ꯃꯥꯜꯂꯤꯕ
ꯎꯝ
ꯃꯥꯏ ꯒ꯭ꯔꯨꯞꯇꯁꯨ ꯑꯗꯨꯝ ꯅꯨꯡꯇꯤꯒꯤ ꯑꯞꯗꯦꯠ ꯇꯧꯛꯑꯔꯕꯅꯤꯅ
ꯑ
ꯃꯤ ꯈꯗꯤ ꯑꯩꯉꯣꯟꯗ ꯍꯥꯏꯔꯛꯄꯅꯤꯗ ꯅꯨꯄꯤ ꯈꯔ
ꯍꯥ ꯌꯥꯝ ꯋꯥꯏꯗꯀꯣ
ꯑ ꯋꯥꯕꯅꯤ ꯏꯁꯄ ꯇꯔ ꯎꯝ
ꯈꯔ ꯉꯟꯅ ꯇꯨꯝꯒꯦ ꯍꯥꯏꯕꯅꯤ ꯉꯁꯤꯁꯨ ꯇꯨꯝꯃꯔꯣꯏ ꯇꯧꯔꯤꯁꯦ
ꯀꯩꯒꯤ
ꯑꯁ ꯉꯁꯤꯗꯤ ꯂꯣꯏꯅꯤꯉꯥꯏ ꯅꯒꯦ ꯇꯧꯕꯀꯣ
ꯑꯣꯑꯣ ꯄꯨꯡ ꯇꯔꯥ ꯑꯦ ꯄꯨꯡ ꯕꯥꯔꯣꯗꯔ ꯑꯗꯨꯝ ꯇꯨꯝꯕꯅꯦ ꯑꯗꯨꯒ ꯄꯨꯡ ꯃꯉꯥ ꯇꯔꯨꯛ ꯇꯔꯥ ꯑꯗꯨꯝ ꯍꯧꯒꯠꯂꯦ ꯑꯗꯨꯅꯦ
ꯑꯁ ꯑꯗꯨꯗꯤ ꯏꯕꯥꯅꯤ ꯉꯁꯤ ꯄꯨꯡ ꯕꯔꯣꯐꯥꯎ ꯋꯥꯔꯤ ꯁꯥꯟꯅꯒꯅꯤ
ꯎꯝ ꯁꯅꯕꯤ ꯌꯥꯏꯦ
ꯌꯥꯏꯀꯣ ꯍꯥꯏꯗꯤ ꯅꯪ ꯅꯪꯒꯤꯁꯨ ꯂꯩꯌꯦꯅ ꯑꯩꯒꯤꯁꯨ ꯂꯩꯌꯦꯕ ꯑꯗꯨ ꯑꯣꯏꯔꯗꯤ ꯑꯗꯨꯝ ꯇꯧꯁꯦꯕ ꯏꯕꯥꯅꯤ ꯉꯥꯛꯇ ꯑꯇꯨꯞ ꯇꯨꯃꯤꯒꯁꯨ ꯋꯥꯔꯤ ꯁꯥꯟꯅꯅꯤꯡꯗꯦꯕꯀꯣ
ꯑꯁ ꯑꯇꯣꯞꯄ ꯃꯤꯁꯦ ꯑꯅꯧꯕꯁꯤꯡꯗꯣ ꯑꯁ ꯇꯜꯂꯦꯕ
ꯍꯩꯇꯦ ꯋꯥꯔꯤ ꯁꯥꯅꯕ
ꯎꯝ ꯃꯣꯏꯗꯣ ꯀꯔꯤ ꯍꯥꯏꯁꯤꯔ ꯑꯥ
ꯋꯥꯔꯤ ꯁꯥꯟꯅꯕ ꯐꯪꯉꯦꯕ ꯃꯥꯅꯁꯨ ꯗꯨꯝ ꯇꯧꯔꯛꯀꯦ ꯇꯧꯔꯛꯑꯣ ꯑꯗꯨꯝ ꯍꯥꯏꯃꯟꯕꯒꯤ ꯅꯨꯡꯉꯥꯏꯇ꯭ꯔꯕꯀꯣ ꯑꯗꯨꯅꯦ ꯑ ꯑꯗꯨꯃꯥꯏꯅ ꯇꯧꯕꯤꯔꯦ ꯑꯗꯨꯒ ꯃꯥꯗꯣ ꯐꯖꯅ ꯍꯥꯏꯕ ꯍꯩꯇ꯭ꯔꯦꯕ ꯃꯅꯤꯄꯨꯔꯤ ꯂꯣꯟꯗꯣ
ꯑꯣ ꯑꯣ ꯑꯗꯨ ꯀꯨꯝꯗꯣ ꯑꯦꯁ ꯌꯥꯝ ꯇꯠꯂꯦꯅꯦ
ꯑꯗꯨꯒꯤꯀꯣ ꯑꯁ ꯃꯥꯁꯨ ꯈꯨꯝꯕꯁꯨ ꯍꯩꯇꯦ ꯑꯗꯨꯅꯦ ꯅꯨꯡꯉꯥꯏ